ꯠꯇꯣ
ꯇꯥꯕ꯭ꯔꯣ
ꯎꯝ ꯇꯥꯔꯦ ꯇꯥꯔꯦ
ꯍꯜꯂꯣ ꯍꯜꯂꯣ ꯇꯥꯕ꯭ꯔꯣ
ꯇꯥꯔꯦ ꯇꯥꯔꯦ ꯇꯥꯗꯕ꯭ꯔꯣ ꯍꯂꯣ
ꯃꯈꯣꯟꯗꯣ ꯉꯁꯥꯏꯗꯣ ꯂꯥꯎꯠ ꯏꯁꯄꯤꯀꯔ ꯊꯣꯛꯂꯛꯄ ꯍꯧꯖꯤꯛꯅ ꯑꯃꯨꯛꯀ ꯑꯥ ꯂꯥꯎꯠ ꯏꯁꯄꯤꯀꯔꯗ ꯃꯥꯡꯈ꯭ꯔꯦ
ꯑꯣ ꯍꯧꯖꯤꯛꯤ ꯇꯥꯔꯦꯀꯣ
ꯍꯣꯏ ꯍꯣꯏ ꯅꯪꯒꯤꯗꯨꯣ ꯐꯣꯟꯗꯣ ꯀꯩꯅꯣ ꯇꯧꯔ ꯊꯝꯃꯝꯃꯣ ꯏꯁꯀ꯭ꯔꯤꯟꯗꯣ ꯂꯣꯛ ꯇꯧꯔꯒ ꯊꯝꯃꯝꯃꯣ
ꯑꯣ ꯍꯣ
ꯇ꯭ꯔꯔꯤ ꯃꯁꯥꯟꯅ ꯑꯃꯨꯛꯀ ꯇꯠꯈꯤꯅꯤ
ꯍꯣꯏ ꯍꯣꯏ ꯊꯝꯈ꯭ꯔꯦ
ꯑꯣꯁꯦ
ꯅꯪ ꯅꯍꯥꯟꯒꯤ ꯂꯩꯐꯝꯗꯨ ꯑꯗꯨꯝ ꯂꯩꯔꯤꯕ꯭ꯔꯣ
ꯇꯤꯗ꯭ꯔꯣ
ꯑꯥ
ꯑꯩ ꯍꯣꯡꯈ꯭ꯔꯦ ꯚꯥꯏ ꯅꯍꯥꯟꯒꯤꯗꯣ ꯇꯥꯡꯃꯟꯕꯒꯤ ꯅꯍꯥꯟ ꯃꯃꯥꯡꯗꯣ ꯑꯁ ꯑꯩꯈꯣꯏ ꯌꯨꯝꯕꯨꯗ ꯄꯩꯁꯥ ꯆꯥꯅꯤꯡꯕ ꯑꯣ
ꯌꯨꯝ ꯌꯨꯝ ꯕꯔꯥꯟꯅ ꯂꯤꯁꯤꯡ ꯍꯨꯒꯤꯍꯨꯖꯤꯚ ꯍꯤ ꯅꯤꯄꯥꯟꯅꯦꯅꯤ ꯄꯥꯟꯗꯒꯤ ꯏꯁꯤꯡꯒꯤ ꯆꯥꯃꯉꯥ ꯂꯧꯋꯦ ꯑꯗꯨꯒ ꯃꯩꯒꯤ ꯆꯥꯃꯉꯥ ꯆꯥꯇ꯭ꯔꯨꯛ ꯀꯥꯔꯛꯑꯦ ꯀꯥꯏꯗꯒꯤ ꯋꯥꯏꯐꯥꯏ ꯍꯥꯞ ꯄ ꯑꯗꯨꯝ ꯅꯤꯡꯁꯤꯡꯗ꯭ꯔꯥ ꯀꯔꯤꯁꯨ ꯌꯥꯎꯗ ꯆꯥꯛ ꯆꯥꯕ ꯆꯥꯛꯁꯥꯡ ꯌꯥꯎꯗꯕ ꯂꯤꯁꯤꯡ ꯇꯔꯥ ꯍꯦꯟꯈ꯭ꯔꯦ ꯑꯗꯨꯗꯒꯤꯗꯤ ꯑꯩ ꯋꯥꯔꯦ ꯍꯥꯏꯅ ꯊꯣꯛꯈ꯭ꯔꯕꯅꯦ ꯍꯜꯂꯣ ꯀꯤꯔꯤ ꯏꯁ ꯁꯨ ꯅꯨꯡꯉꯥꯏꯕ ꯄꯩꯁꯥꯁꯨ ꯂꯤꯁꯤꯡ ꯇꯔꯨꯛ ꯈꯛꯇ ꯑꯗꯨꯁꯨ ꯃꯩꯁꯨ ꯌꯥꯎꯕꯤꯕ ꯑꯩꯈꯣꯏꯅ ꯍꯣꯏ ꯏꯟꯗꯛꯁꯟꯒꯨꯝꯕꯗꯤ ꯄꯥꯏꯕ ꯌꯥꯗꯦ ꯑꯗꯨ ꯑꯣꯏꯔꯁꯨ ꯃꯝ ꯃꯆꯥ ꯃꯆꯥ ꯑꯗꯨꯒ ꯀꯨꯝ ꯏꯁꯤꯡ ꯕꯣꯏꯜ ꯇꯧꯅꯤꯡꯉꯥꯏ ꯕꯏꯂꯔ ꯃꯆꯥꯥꯗꯗꯤ ꯄꯥꯏꯕꯤ ꯌꯥꯦ ꯐ꯭ꯔꯔꯤꯖ ꯊꯄ ꯌꯥꯦ
ꯎꯝ ꯑꯗꯨ ꯑꯣꯏꯔꯗꯤ ꯌꯥꯔꯦꯗ
ꯏꯁꯤꯡꯁꯨ ꯐ꯭ꯔꯤꯁ ꯑꯟꯂꯤꯃꯤꯇꯦꯠ ꯅꯍꯥꯟꯒꯤꯗꯗꯤ ꯄꯩꯁꯥꯁꯨ ꯌꯥꯝ ꯂꯥꯎꯔꯒ ꯏꯁꯤꯡꯁꯨ ꯂꯣꯏꯁꯤꯟꯂꯒ ꯏꯁꯤꯡ ꯂꯩꯇꯦ ꯂꯩꯇꯦ ꯍꯥꯏꯔꯤ ꯇꯧ ꯂꯩꯦ ꯅꯍꯥꯟ ꯍꯟꯗꯛꯀꯤꯗꯤ ꯅꯨꯡꯉꯥꯏꯔꯦ
ꯎꯝ ꯍꯅꯦ ꯂꯩꯐꯝꯗꯨ ꯅꯨꯡꯉꯥꯏꯔꯗꯤ ꯑꯗꯨ ꯃꯈꯣꯏꯁꯨ ꯅꯨꯡꯉꯥꯏꯕ
ꯃꯥꯅꯦꯅꯦ ꯂꯥꯏꯐꯝꯗꯨ ꯅꯨꯡꯉꯥꯏ ꯅꯪꯁꯨ ꯂꯥꯛꯑꯣꯗꯅ ꯁꯣꯝꯗ
ꯑꯩ ꯃꯇꯝ ꯈꯔ ꯁꯤꯗ ꯂꯩꯔꯨꯈꯤꯒꯦ ꯍꯥꯏꯕꯗꯤ ꯏꯅꯥꯎꯅꯨꯄꯥꯁꯨ ꯀꯣꯂꯦꯖ ꯀꯥꯅꯤꯉꯥꯏ ꯃꯥ ꯅꯧꯔꯤꯕ ꯍꯥꯏꯕꯗꯤ ꯏꯝꯐꯥꯜꯗ ꯃꯥ ꯀꯔꯤ ꯑꯍꯥꯟꯕꯅꯦꯕ ꯑꯗꯨꯒꯤ
ꯑꯗꯨꯗꯒꯤ ꯊꯕꯛ ꯊꯤꯔꯒꯦ ꯍꯥꯏꯕ꯭ꯔꯣ
ꯊꯕꯛꯁꯦ ꯑꯁ ꯈꯪꯗꯦꯅꯦ ꯊꯕꯛ ꯇꯧꯔꯒ ꯊꯕꯛ ꯑꯃ ꯇꯧꯔꯗꯤ ꯀꯔꯤ ꯍꯥꯏꯁꯤꯔꯣ ꯑꯇꯣꯞꯄꯗ ꯀꯩꯅꯣ ꯑꯇꯣꯞꯄꯒꯤ ꯃꯇꯝ ꯄꯤꯕ ꯉꯝꯗꯕꯗꯣ ꯑꯇꯣꯞꯄ ꯊꯕꯛ ꯂꯥꯏꯔꯤꯛ ꯄꯥꯕꯒꯤ ꯃꯇꯝ ꯀꯥꯏꯊꯣꯛꯄ
ꯃꯥꯅꯦ ꯃꯥꯅꯦ ꯃꯥꯅꯦ ꯍꯣꯏꯗ ꯅꯪꯅ ꯑꯦꯖꯝ ꯑꯦꯖꯝ ꯐꯥꯎꯗꯕ ꯌꯥꯗꯦ ꯍꯥꯏꯔꯗꯨꯗꯤ ꯊꯕꯛꯇꯤ ꯇꯧꯗꯕꯅ ꯐꯩ
ꯎꯝ
ꯑꯗꯨ ꯅꯠꯇ꯭ꯔꯗꯤ ꯑꯗꯨꯝ ꯊꯕꯛ ꯇꯧꯔꯒ ꯑꯦꯛꯖꯥꯝ ꯊꯥꯕ ꯌꯦꯡꯒꯦ ꯍꯥꯏꯗꯤ ꯑꯗꯨꯝ ꯌꯥꯅꯤ ꯑꯁ ꯑꯩ ꯅꯪꯕꯨ ꯋꯥꯔꯤ ꯁꯥꯔꯒ ꯀꯩꯅꯣꯃ ꯅꯤꯡꯁꯤꯡꯉꯤꯅꯤ ꯅꯍꯥꯟ ꯑꯩꯈꯣꯏ ꯐꯥꯏꯅꯦꯜ ꯐꯥꯏꯅꯦꯜ ꯁꯦꯃꯤꯁꯇꯔꯒꯤ ꯑꯦꯛꯖꯥꯝꯗ ꯂꯥꯏꯔꯤꯛ ꯄꯥꯕ꯭ꯔꯥꯅ ꯀꯔꯥꯒ ꯇꯨꯝ ꯂꯩꯔꯝꯕꯗꯣ ꯄꯥꯔꯔꯣꯏ ꯌꯥꯔꯔꯣꯏ ꯀꯥꯏꯅ ꯂꯩꯕꯗ
ꯅ ꯂꯒ ꯀꯄꯔꯨ ꯅꯕꯅꯤꯕꯨ ꯄꯨꯡ ꯑꯃ ꯑꯃ ꯄꯨꯡ ꯑꯃ ꯑꯃ ꯇꯥꯛꯄꯤꯕꯅꯦ ꯁꯤꯅ ꯁꯤ ꯁꯤꯅꯤ ꯁꯤꯅꯤ ꯁꯤꯅꯤ ꯑꯃꯨꯛꯀ ꯑꯩꯒꯤ ꯔꯨꯝꯝꯗ ꯀꯨꯝꯃꯒ ꯅꯪꯒꯤ ꯅꯣꯁ ꯈꯔꯥꯏ ꯏꯁꯤ
ꯑꯩꯁꯨ ꯃꯈꯟ ꯃꯤ ꯃꯈꯜ ꯑꯃꯅꯤ ꯑꯩꯁꯨ ꯇꯜꯂꯗꯤ ꯇꯧꯔꯣꯏ ꯍꯥꯏꯕꯅꯤ ꯇꯜꯂꯗꯤ ꯁꯨꯛꯇꯧ ꯇꯧꯔꯛꯏꯁꯨ
ꯅꯪ ꯅꯪꯁꯦ ꯒꯤꯐ ꯑꯞ ꯇꯧꯈ꯭ꯔꯕꯅꯤꯅꯦ
ꯑꯗꯨ ꯑꯗꯨ ꯑꯣꯏꯔꯁꯨ ꯑꯗꯨ ꯈꯔ ꯈꯔ ꯑꯩꯅ ꯇꯥꯛꯄꯤꯕꯗꯣ ꯑꯗꯨꯝ ꯑꯦꯛꯁꯄ꯭ꯂꯦꯅꯦꯁꯟꯗꯤ ꯑꯩꯅ ꯈꯔꯗꯤ ꯃꯆꯥ ꯃꯆꯥ ꯑꯣꯏꯅꯗꯤ ꯌꯥꯝ ꯗꯥꯏꯔꯦꯛ ꯗꯥꯏꯔꯦꯛꯇ ꯑꯟꯗꯔꯁꯇꯦꯟꯗꯤꯡꯗꯧ ꯇꯧꯕꯤꯕꯅꯤꯅꯦ
ꯎꯝ ꯑꯗꯨꯝ ꯅꯨꯡꯉꯥꯏ ꯈꯔ
ꯌꯥꯝꯕꯗ ꯌꯥꯝꯕꯗ ꯄꯦꯖ ꯇꯔꯥ ꯑꯃꯅꯦ ꯅꯣꯠꯁ ꯄꯨꯂꯞ ꯁꯦꯃꯤꯁꯇꯔ ꯑꯃ ꯁꯖꯦꯛ ꯃꯥ
ꯈꯪꯗꯦ ꯑꯩ ꯑꯗꯨꯒꯤ ꯑꯗꯨ ꯂꯥꯏꯔꯤ ꯃꯁꯤꯠ ꯐꯥꯎ ꯂꯧꯊꯣꯛꯇ꯭ꯔꯤꯌꯦ ꯍꯧꯖꯤꯛꯐꯥꯎ ꯑꯩ ꯑꯗꯨꯒꯤꯗꯣ
ꯃꯁꯤꯜ ꯂꯧꯊꯣꯛꯑꯣ ꯑꯗꯨꯒ ꯃꯥꯁꯇꯔꯒꯤ ꯁꯥꯔꯇꯤꯐꯤꯀꯦꯠꯇꯣ ꯗꯤꯒ꯭ꯔꯤ ꯁꯥꯔꯇꯤꯐꯤꯀꯦꯠꯇꯣ
ꯑꯥ
ꯃꯗꯨꯗꯣ ꯂꯧꯊꯣꯛꯑꯣ ꯅꯪꯒꯤ ꯅꯍꯥꯟ ꯀꯩꯅꯣꯒꯤ ꯃꯃꯥꯡꯒꯤ ꯕꯦꯆꯤꯂꯔꯒꯤꯗꯨꯣ ꯂꯧꯊꯣꯛꯈ꯭ꯔꯕꯣ ꯗꯤꯒ꯭ꯔꯤ ꯁꯥꯔꯇꯤꯐꯤꯀꯦꯠ
ꯁꯥꯔꯇꯤꯐꯤꯀꯦꯠ ꯑꯗꯨꯁꯨ ꯂꯧꯊꯣꯛꯇ꯭ꯔꯤ ꯂꯣꯏ ꯄꯦꯟꯗꯤꯡꯅꯦ ꯍꯧꯖꯤꯛ
ꯁꯥꯔꯇꯤꯐꯤꯀꯦꯠ ꯂꯧꯊꯣꯛꯑꯣ ꯊꯝꯕꯅ ꯐꯕꯅꯤꯀꯣ ꯑꯩꯈꯣꯏ ꯑꯩꯈꯣꯏ ꯏꯁꯇꯦꯠꯀꯤꯗꯤ ꯃꯇꯝ ꯆꯪꯉꯦꯕ
ꯑꯥ ꯍꯣꯏ ꯍꯟꯗꯛꯇꯤ ꯑꯩ ꯂꯣꯏ ꯂꯧꯊꯣꯛꯅꯤꯉꯥꯏ ꯇꯧꯔꯒꯦ ꯏꯝꯐꯥꯜ ꯂꯩꯔꯤꯉꯩꯁꯤꯗ ꯑꯩ ꯂꯣꯏꯔꯒ ꯆꯠꯂꯣꯏꯔꯒ ꯑꯃꯨꯛꯀ ꯃꯄꯥꯟꯗ ꯆꯠꯂꯨꯕꯒꯤꯅꯤ ꯑꯗꯨ ꯁꯤꯡꯗꯨꯣ ꯂꯣꯏꯁꯤꯜꯂꯝꯗ꯭ꯔꯒ
ꯎꯝ ꯑ ꯅꯪ ꯃꯈꯜ ꯑꯃ ꯍꯥꯡꯅꯤꯡꯅꯤꯡꯉꯤꯅꯦ ꯅꯍꯥꯟ ꯅꯪꯅ ꯅꯪꯅ ꯆꯠꯄꯗꯣ ꯀꯥꯏꯗ꯭ꯔꯥ
ꯍꯥꯏꯗ꯭ꯔꯕꯥꯠꯇꯅꯤ
ꯑꯣ ꯑꯗꯨꯗꯨ ꯆꯠꯄ ꯀꯥꯟꯗ ꯃꯣꯏꯅ ꯅꯪ ꯑꯣꯗꯔ ꯇꯧꯕꯗ ꯇꯣꯂꯣꯞ ꯀꯌꯥ ꯁꯥꯕꯤꯕ꯭ꯔꯣ ꯃꯣꯏꯅ
ꯇ꯭ꯋꯦꯟꯇꯤ ꯊ꯭ꯔꯤ
ꯑꯣ ꯑꯗꯩꯗꯤ ꯁꯨꯝ ꯌꯥꯅꯤ ꯌꯥꯔꯗ
ꯎꯝ
ꯑꯗꯨꯝ ꯆꯥꯕ ꯊꯛꯄꯨꯗꯤ ꯃꯣꯏꯅ ꯄꯤꯌꯨ ꯅꯠꯇ꯭ꯔꯣ ꯍꯣ ꯆꯠꯒꯨꯝꯕ
ꯆꯥꯕ ꯊꯛꯄꯗꯤ ꯄꯥꯔꯁꯣꯅꯦꯜ ꯑꯣꯏꯔꯦ ꯑꯗꯨꯒ ꯔꯨꯝꯒ ꯏꯁꯤꯡ ꯃꯩ ꯃꯣꯏꯅ ꯄꯤꯕ ꯂꯩꯐꯝꯗꯣ ꯆꯥꯕꯝ ꯆꯥꯕ ꯊꯛꯄꯗꯤ ꯑꯩꯈꯣꯏ ꯏꯁꯥꯅ ꯇꯧꯕꯅꯦ
ꯅꯦꯛꯁ ꯏꯌꯥꯔ ꯅꯪ
ꯑꯗꯨꯒꯨꯝꯕ ꯊꯕꯛꯄꯨꯗꯤ ꯑꯗꯨꯝ ꯇꯧꯕ ꯌꯥꯏ ꯑꯗꯨꯕꯨ ꯐ꯭ꯌꯨꯆꯔꯗ ꯑꯗꯨ ꯊꯕꯛ ꯑꯗꯨꯝ ꯇꯧꯔ ꯂꯩꯕ ꯌꯥꯗꯦꯕ ꯑꯗꯨꯒꯤ ꯑꯩ ꯑꯗꯨꯝ ꯇꯣꯛꯈ꯭ꯔꯕ
ꯃꯥꯅꯦ ꯃꯥꯅꯦ
ꯑꯩ ꯏꯁꯥ ꯈꯛꯇ ꯑꯣꯏꯔꯗꯤ ꯑꯗꯨꯝ ꯑꯩꯅ ꯄꯥꯝꯕꯗꯨ ꯑꯗꯨꯝ ꯑꯩ ꯆꯥꯅ ꯊꯛꯅꯕ ꯂꯩꯔꯗꯤ ꯌꯥꯔꯦ ꯍꯥꯏꯕ ꯌꯥꯕ ꯑꯗꯨꯕꯨ ꯑꯩ ꯏꯃꯥ ꯏꯄꯥꯁꯨ ꯂꯩꯔꯤ ꯏꯅꯥꯎꯁꯤꯡꯁꯨ ꯂꯩꯔꯤ ꯑꯗꯨꯒꯤ ꯊꯕꯛ ꯃꯆꯥ ꯑꯣꯏꯔꯁꯨ ꯑꯗꯨꯝ ꯇ꯭ꯔꯥꯏ ꯇꯧꯋꯦꯅꯀꯣ ꯃꯣꯏꯅꯁꯨ ꯍꯥꯏꯔꯛꯄ
ꯅꯨꯄꯥꯅꯤꯅ ꯅꯣꯏꯧ ꯇꯧꯕ ꯇꯥꯕꯅꯤ ꯅꯪꯒꯤ ꯑꯦꯀꯥꯗꯃꯤꯛ ꯑꯦꯖꯁ ꯀꯌꯥ ꯑꯣꯏꯔꯦ
ꯍꯧꯖꯤꯛ ꯇ꯭ꯋꯦꯟꯇꯤ ꯁꯤꯛꯁ ꯑꯩ ꯇꯨ ꯊꯥꯎꯖꯟꯗ ꯍꯥꯞꯄ
ꯑꯆꯥ ꯑꯗꯨꯕꯨꯗꯤ ꯃꯅꯥꯏꯗ ꯑꯩꯈꯣꯏꯁ ꯑꯗꯨꯝ ꯌꯥꯅꯤꯗ ꯑꯦꯛꯖꯥꯝ ꯊꯥꯕ ꯃꯇꯝ ꯂꯩꯔꯤꯌꯦ
ꯅꯪꯒꯤꯁꯦ ꯀꯩꯅꯣ ꯀꯣꯏꯁꯟ ꯌꯥꯝꯈ꯭ꯔꯦꯕꯣ ꯂꯣꯏ ꯍꯥꯏꯗꯣꯛ ꯈ꯭ꯔꯗꯤ
ꯑꯦ ꯌꯥꯕꯅꯦ ꯈꯔꯗꯤ ꯌꯥꯕꯅꯦ ꯀꯩꯅꯃ ꯇꯦꯦꯜꯁ ꯍꯥꯏꯗꯔꯤꯗꯤ ꯑꯗꯨꯝ ꯊꯕꯛꯀꯤꯗꯤ ꯑꯗꯨꯝ ꯌꯥꯕꯅꯦ ꯚꯥꯏ
ꯎꯝ ꯎꯝ ꯎꯝ
ꯑꯗꯨꯗꯤ ꯅꯪ ꯀꯔꯝꯕ ꯑꯦꯛꯖꯥꯝ ꯊꯥꯒꯦꯅ ꯈꯜꯂꯤꯕ꯭ꯔꯣ ꯅꯪꯅ ꯊꯥꯅꯤꯡꯕ ꯀꯔꯝꯕ ꯂꯩꯕꯅꯣ
ꯅꯦꯠ ꯑꯦꯛꯖꯝ ꯇ ꯇꯗ
ꯎꯝ ꯑꯗꯣ ꯍꯟꯗꯛꯀꯤꯗ ꯊꯥꯕ꯭ꯔꯣ ꯃꯦꯅꯦꯖꯃꯦꯟꯒꯤ ꯊꯥꯒꯦꯕ꯭ꯔꯣ ꯀꯔꯝꯕ ꯊꯥꯒꯦꯕ꯭ꯔꯣ
ꯅꯍꯥꯟ ꯍꯥꯏ ꯁꯥꯔꯒꯤꯗꯣ ꯑꯃꯨꯛꯀ ꯇ꯭ꯔꯥꯏ ꯇꯧꯒꯦ
ꯎꯝ ꯅꯪ ꯅꯪꯁꯨ ꯍꯆꯔ ꯊꯥꯕ꯭ꯔꯣ
ꯍꯣꯏ ꯄꯥꯗꯕꯤꯗ ꯑꯁ ꯀꯥꯎꯔꯤ ꯑꯗꯨꯁꯨ ꯃꯥ ꯀꯌꯥꯅꯣ
ꯆꯥꯝꯃ ꯀꯨꯟ ꯀꯨꯟꯊ꯭ꯔꯥ ꯐꯪꯕ꯭ꯔꯣ
ꯈꯪꯗꯦꯅꯦ ꯀꯥꯎꯔꯤꯅꯦ ꯑꯩ ꯑꯗꯨꯒꯤꯗꯣ
ꯎꯝ
ꯍꯥꯏꯕꯗꯤ ꯀ꯭ꯋꯥꯂꯤꯐꯥꯏ ꯑꯣꯏꯗꯕꯅꯤꯅ ꯑꯗꯨꯝ ꯀꯩꯅꯣ ꯇꯧꯗ꯭ꯔꯦꯕ ꯅꯤꯡꯁꯤꯡꯗ꯭ꯔꯦꯕ
ꯑꯩꯁꯨ ꯀꯨꯝꯁꯤꯗꯤ ꯄꯥꯗꯦ ꯍꯥꯏ ꯆꯔꯒꯤꯗꯣ ꯑꯗꯨꯝ ꯊꯥꯗꯤ ꯊꯥꯔꯝꯃꯦ ꯀꯃꯥꯏꯅ ꯇꯧꯅꯣ ꯈꯪꯗꯦ ꯈꯔ ꯈꯔꯗꯤ ꯈꯪꯉꯦ ꯑꯗꯨꯝ ꯅꯣꯡꯃ ꯅꯨꯃꯤꯠ ꯑꯗꯨꯝ ꯅꯤꯛꯇ ꯄꯥꯕ ꯍꯥꯏꯅ ꯄꯦꯄꯔ ꯋꯥꯟꯗꯤ ꯑꯗꯨꯝ ꯈꯔꯗꯤ ꯐꯪꯒꯅꯤ ꯄꯦꯄꯔ ꯇꯨꯗꯁꯦ ꯍꯥꯏꯕ ꯉꯝꯗꯦ ꯍꯟꯗꯛꯀꯤꯗ ꯃꯦꯠꯁꯇ ꯐꯣꯂꯣꯤꯡ ꯌꯥꯝꯕ ꯑꯗꯨ ꯗꯤꯁꯦꯝꯕꯔꯒꯤꯅ ꯄꯥꯁ ꯇ ꯄꯥꯁ ꯇꯧꯕꯗꯤ ꯂꯥꯏꯕꯅꯦ ꯕꯥꯏ ꯗꯤꯁꯦꯝꯕꯔꯒꯤꯅ ꯀꯥꯔꯠ ꯑꯣꯐ ꯃꯥꯔꯛꯇꯨ ꯅꯦꯝꯕꯅꯦ
ꯎꯝ ꯎꯝ ꯍꯣꯏ ꯑꯗꯨ ꯇ꯭ꯔꯥꯏ ꯇꯧꯔꯒꯦꯅ ꯑꯗꯨꯝ ꯕꯨꯛꯀꯨꯝꯕ ꯑꯣꯗꯔ ꯂꯩꯔꯒ ꯈꯔ ꯄꯥꯔꯒ ꯇ꯭ꯔꯥꯏ ꯇꯧꯒꯦ ꯗꯤꯁꯦꯝꯕꯔꯒꯤꯗꯣ
ꯍꯣꯏ ꯍꯣꯏ ꯑꯗꯣ ꯑꯗꯨ ꯅꯪ ꯅꯦꯠ ꯈꯛꯇ ꯇ꯭ꯔꯥꯏ ꯇꯧꯔꯁꯤ ꯊꯕꯛ ꯇꯧꯔꯁꯨ ꯌꯥꯏꯍꯦ ꯅꯪ ꯍꯥꯏꯗꯤ ꯅꯪ ꯀꯩꯅꯣ ꯀꯝꯄꯤꯇꯦꯇ ꯑꯦꯛꯁꯝꯅ
ꯎꯝ
ꯅꯠꯇꯗꯤ ꯅꯠꯇꯀꯤ ꯄ ꯊꯥꯅꯤ ꯌꯥꯝꯝꯗ ꯊꯥꯅꯤ ꯄꯥꯔꯒ ꯑꯗꯨꯝ ꯌꯥꯔꯛꯀꯅꯤꯗ
ꯎꯝ
ꯊꯕꯛ ꯇꯧꯅ ꯇꯧ ꯑꯗꯨ ꯊꯥꯕ ꯌꯥꯅꯤꯗ ꯅꯠꯇꯦ
ꯎꯝ ꯑꯗꯨ ꯅꯍꯥꯟꯒꯤꯗꯣ ꯑꯩ ꯊꯕꯛꯇꯨꯗꯤ ꯈꯔ ꯄ꯭ꯔꯦꯁꯔ ꯌꯥꯝꯕꯀꯣ ꯑꯗꯨꯒꯤ ꯑꯗꯨꯒꯤ ꯃꯦꯟꯇꯦꯜꯂꯤ ꯐꯤ ꯀꯜꯂꯤ ꯃꯄꯥꯟꯗꯗꯤ ꯑꯗꯨꯝ ꯄ꯭ꯔꯦꯁꯔ ꯌꯥꯝꯃꯦꯕ ꯑꯗꯨꯒꯤ ꯑꯩ ꯑꯗꯨꯒꯤ ꯄꯨꯛꯅꯤꯡ ꯆꯪꯕ ꯉꯝꯗ꯭ꯔꯦꯕ ꯑꯗꯨꯒꯤꯗꯣ ꯑꯗꯨꯒꯤ
ꯌꯥꯏꯅꯦ ꯃꯤꯗꯤ ꯐꯤꯠꯅꯦꯁ ꯏꯟꯐ꯭ꯂꯨꯌꯦꯟꯁꯔ ꯑꯣꯜꯂꯒ ꯂꯩꯔꯕꯅꯤꯅ
ꯗꯤꯦꯝ ꯗꯤ ꯑꯦꯝ ꯃꯤꯅ ꯃꯦꯁꯦꯖ ꯌꯥꯝ ꯊꯥꯔꯛꯑꯕꯅꯤꯀꯣ
ꯎꯝ ꯊꯥꯔꯛꯇꯦ
ꯃꯤꯁ
ꯍꯨꯝ
ꯑꯦ ꯍꯥꯏꯗ꯭ꯔꯕꯥꯠꯁꯨ ꯅꯨꯡꯉꯥꯏꯗꯤ ꯅꯨꯡꯉꯥꯏꯅꯦꯅꯦ ꯑꯩꯁꯨ ꯅꯪ ꯍꯟꯒꯦꯔꯅ ꯂꯩꯕꯅꯤꯅꯦ
ꯍꯜꯂꯣ ꯔꯣꯍꯤꯗꯥ
ꯅꯦꯛꯁ ꯌꯔ ꯑꯩꯈꯣꯏ ꯃꯔꯨꯞ ꯅꯨꯄꯥ ꯑꯃ ꯃꯥ ꯑꯣꯖꯥ ꯇꯧꯔꯤ ꯃꯥꯁꯨ ꯁ꯭ꯀꯨꯜꯗ ꯑꯅꯧꯕꯅꯦꯕ ꯆꯍꯤ ꯑꯅꯤ ꯑꯨꯛꯈꯛ ꯐꯥꯔꯤ ꯂꯩꯕ
ꯑꯣ ꯍꯣ
ꯃꯥꯗꯨ ꯏꯟꯆꯥꯔꯖ ꯈꯔ ꯄꯥꯏ ꯏꯟꯆꯥꯔꯖ ꯈꯔ ꯄꯤꯕ ꯃꯥꯕ ꯍꯥꯏ ꯇꯥꯔꯦ ꯏꯟꯆꯔꯖꯇꯣ ꯄ꯭ꯔꯤꯟꯁꯤꯄꯥꯜ ꯂꯩꯇꯕ ꯃꯇꯝꯗ ꯃꯥꯅ ꯏꯟꯆꯥꯔꯖ ꯎꯝ ꯂꯧ ꯂꯧꯕ ꯑꯗꯨ ꯃꯥꯅꯤ ꯆꯔꯆ ꯂꯧꯕꯅꯤꯅ ꯃꯥꯕꯨꯁꯦ ꯇꯣꯂꯣꯞ ꯈꯔ ꯆꯥꯎꯗꯤ ꯆꯥꯎꯕ ꯍꯥꯏ ꯁ꯭ꯀꯨꯜ ꯈꯛꯇꯗ ꯀ꯭ꯂꯥꯁ ꯁꯤꯛꯁ ꯁꯚꯦꯟ ꯀ꯭ꯂꯥꯁ ꯁꯤꯛꯁ ꯐꯥꯎꯕꯕ ꯃꯥꯜꯂꯦ ꯍꯧꯖꯤꯛ ꯐꯥꯎꯕ ꯑꯗꯨꯒꯤ ꯇꯣꯂꯣꯞꯇꯨ ꯆꯥꯎꯗ꯭ꯔꯤ ꯃꯥꯗꯤ ꯐꯤꯐꯇꯤꯟ ꯐꯪꯉꯤ ꯃꯤ ꯑꯇꯩꯏꯗꯤ ꯍꯣꯏ ꯃꯤ ꯑꯇꯩꯗꯤ ꯇꯦꯟ ꯇꯨꯋꯦꯜꯐ ꯐꯪꯉꯦ ꯍꯥꯏꯌꯦꯦ ꯑꯗꯨꯕꯨ ꯑꯆꯥ ꯑꯊꯛ ꯄ ꯂꯣꯏꯅꯃꯛ ꯐ꯭ꯔꯤꯅꯦꯕ
ꯑꯁ ꯅꯨꯡꯉꯥꯏꯍꯦ ꯀꯗꯥꯏꯗꯅꯣ
ꯒꯨꯍꯥꯇꯤꯗꯅꯤꯗ ꯑꯗꯨꯝ ꯃꯣꯏ ꯁ꯭ꯀꯨꯜꯗꯨ ꯍꯧ ꯁ꯭ꯀꯨꯜꯗꯤ ꯑꯗꯨꯝ ꯆꯥꯎꯔꯛꯅꯤꯅ ꯀ꯭ꯂꯥꯁ ꯍꯧꯖꯤꯛ ꯐꯥꯏꯚ ꯁꯤꯛꯁ ꯍꯥꯏꯕꯗ ꯑꯗꯨꯝ ꯆꯍꯤ ꯑꯃ ꯑꯅꯤ ꯂꯩꯔꯗꯤ ꯑꯗꯨꯝ ꯀ꯭ꯂꯥꯁ ꯇꯦꯟ ꯌꯥꯎꯈꯔ ꯎꯃꯅꯤ ꯀꯩꯅꯣ ꯃꯔꯛ ꯀ꯭ꯂꯥꯁ ꯑꯩꯠꯀꯨꯝꯕ ꯌꯥꯎꯔꯤꯗꯤ ꯑꯗꯨ ꯇꯣꯂꯣꯞ ꯍꯦꯟꯅ ꯆꯥꯎꯔꯛꯀꯅꯤ ꯑꯗꯨꯝ ꯅꯦꯛꯁ ꯌꯔꯗ ꯃꯣꯏ ꯕꯦꯀꯦꯟꯁꯤ ꯂꯧꯊꯣꯛ ꯀꯕ ꯌꯥꯏ ꯅꯪꯅ ꯂꯥꯛꯅꯤꯡꯉꯦ ꯍꯥꯏꯔꯗꯤ ꯅꯪꯁꯨ ꯇꯤꯆꯤꯡ ꯑꯦꯛꯁꯄꯤꯔꯦꯟꯁ ꯂꯩꯕꯅꯤꯅ ꯑꯣꯖꯥꯒꯤꯁꯨ ꯑꯦꯛꯁꯄꯤꯔꯟꯁ ꯂꯩꯕꯅꯤꯅ ꯅꯪꯁꯨ ꯑꯗꯨꯝ ꯁꯦꯂꯔꯤ ꯆꯥꯡ ꯑꯃꯗꯀꯣ ꯍꯥꯡꯕꯩ ꯌꯥ
ꯎꯝ
ꯒꯨꯍꯥꯇꯤꯒꯕ ꯂꯩꯔꯗꯤ ꯐꯤꯐꯇꯤꯟꯁꯨ ꯑꯗꯨꯝ ꯌꯥꯗꯤ ꯌꯥꯏꯗ ꯚꯥꯏ
ꯎꯝ ꯑꯗꯨꯝ ꯌꯥꯅꯤ ꯃꯣꯏꯅ ꯔꯨꯝ ꯀ꯭ꯋꯥꯇꯔꯒꯨꯝꯕ ꯄꯤꯔꯗꯤꯀꯣ
ꯍꯣꯏ ꯍꯣꯏ
ꯑꯩ ꯌꯨꯝ ꯕꯔꯥꯗꯨꯅꯦꯕ ꯃꯄꯥꯟꯗꯨꯗꯤ ꯇꯥꯡꯕꯁꯦ ꯌꯨꯝ ꯄꯤꯔꯗꯦ ꯑꯗꯨꯝ ꯐꯤꯞꯇꯤꯟꯁꯦ ꯑꯗꯨꯝ ꯃꯦꯅꯦꯖ ꯇꯧꯕ ꯌꯥꯏꯗ
ꯅꯨꯄꯤ ꯀꯣꯏꯗ꯭ꯔꯦ
ꯅꯨꯄꯤ ꯀꯣꯏꯗ꯭ꯔꯦꯗ ꯑ ꯑꯃꯁ ꯍꯣꯏ ꯑꯗꯨꯖ ꯍꯣꯏ ꯑꯃ ꯁꯣꯏꯕ ꯀꯥꯟꯗ ꯑꯁ ꯏꯟꯇꯔꯦꯁ ꯁꯨꯛꯂꯩ ꯂꯩꯇꯦꯅꯦ
ꯑꯃꯗꯤ ꯑꯃꯗꯤ ꯂꯩꯗꯤ ꯂꯩꯌꯦ ꯍꯟꯗꯛ ꯋꯥꯔꯤ ꯁꯥꯕꯗ ꯈꯔ ꯀꯩꯅꯣꯃ ꯂꯥꯏꯟ ꯀꯥꯞꯄꯒ ꯅꯨꯡꯗꯥꯡꯗ ꯋꯥꯔꯤ ꯁꯥꯗ꯭ꯔꯁꯨ ꯃꯪ ꯐꯔꯧꯒ ꯇꯧꯔ ꯂꯩꯔꯤ
ꯑ ꯍꯧꯖꯤꯛ ꯍꯧꯖꯤꯛ ꯍꯧꯖꯤꯛ ꯑꯩꯈꯣꯏꯒꯤ ꯊꯕꯛ ꯑꯗꯨꯒꯤ ꯑꯗꯨꯗꯒꯤꯔꯣ
ꯍꯣꯏ ꯍꯧꯖꯤꯛ ꯑꯩꯈꯣꯏꯒꯤ ꯑꯣꯐꯤꯁꯇ
ꯌꯥ ꯈꯟꯗꯤ
ꯑꯩ ꯃꯤꯁ ꯇꯧꯈ꯭ꯔꯣ ꯀꯥꯏꯅꯒ
ꯎꯝꯝ ꯑꯩ ꯒ꯭ꯔꯨꯞꯇ ꯄꯪꯍꯥꯏ ꯍꯥꯏꯕꯅꯦ ꯑꯩ ꯅꯨꯄꯤ ꯅꯨꯄꯤ ꯀꯣꯜ ꯇꯧꯗꯦ
ꯑꯆꯥ
ꯀꯨꯞꯇ ꯄꯪꯈꯥꯏꯌꯦ ꯑꯗꯨꯝ ꯂꯦꯟꯕꯅꯦ
ꯁꯛꯁꯨ ꯌꯥꯏꯗ ꯑꯗꯨꯝ ꯁꯛ ꯌꯥꯏꯗ ꯃꯤꯗꯤ ꯏꯅꯦ ꯃꯤ ꯑꯃ ꯃꯉꯥ ꯌꯥꯎꯗꯦ ꯑꯃꯅ ꯍꯥꯏꯕꯗꯣ
ꯑ ꯍꯣ
ꯑ ꯍꯥꯏꯅ